ꯀꯩꯗꯧꯔꯤꯅꯣ ꯇꯥꯏ ꯇꯥꯏ
ꯍꯜꯂꯣ
ꯇꯥꯗ꯭ꯔꯣ
ꯇꯥꯔꯦ ꯇꯥꯔꯦ ꯇꯥꯔꯦ
ꯀꯩꯗꯧꯔꯤꯅꯣ
ꯀꯔꯤꯁꯨ ꯇꯧꯗꯦ ꯁꯥꯃꯟꯕꯒꯤ ꯐꯝꯔꯒ ꯂꯩꯕꯅꯤꯅ ꯃꯄꯥꯟꯗ ꯅꯪꯗꯤ
ꯑꯩ ꯒ꯭ꯔꯥꯎꯟ ꯒ꯭ꯔꯥꯎꯟꯗ ꯂꯩ ꯃꯊꯛꯇ
ꯏꯊꯟꯗꯔꯣ
ꯃꯤ ꯌꯥꯝꯃꯤꯗ ꯃꯤ ꯃꯤ ꯈꯔ ꯂꯥꯛꯀꯅꯤ ꯍꯥꯏꯕ ꯄꯥꯎ ꯇꯥꯕꯅꯤꯗ
ꯉꯁꯤꯁꯨ ꯌꯨꯝ ꯊꯕꯛ ꯆꯠꯅꯤꯡꯉꯥꯏ ꯂꯩꯇ꯭ꯔꯣ
ꯉꯁꯤꯁꯨ ꯂꯩꯇꯦ ꯍꯧꯖꯤꯛ ꯐꯥꯎꯗꯤ ꯊꯕꯛꯀꯤ ꯁꯤ ꯆꯟꯂꯣ ꯍꯥꯏꯕꯁꯧ ꯊꯣꯛꯇ꯭ꯔꯤ
ꯑꯣ ꯅꯨꯡꯉꯥꯏꯔꯦꯅꯦ ꯂꯧ ꯂꯣꯢ ꯂꯧ ꯈꯔ ꯂꯣꯢꯈꯤꯕꯗꯒꯤꯗꯤ
ꯎꯝ ꯑꯥ ꯅꯣꯡ ꯆꯨꯗ꯭ꯔꯕꯣ ꯍꯧꯖꯤꯛꯇꯤ
ꯆꯨꯗꯦꯍꯦ ꯅꯣꯡ ꯌꯥꯝ ꯍꯥꯡꯉꯦ ꯍꯧꯖꯤꯛ ꯅꯨꯡꯁꯥ ꯊꯣꯛꯀꯦ ꯇꯧꯔꯤꯌꯦ
ꯁꯤꯗꯗꯤ ꯐꯖꯅ ꯃꯝꯃꯤꯌꯦ ꯃꯊꯥꯛꯇꯗꯤ
ꯎꯝ
ꯅꯣꯡ ꯈꯤꯇꯪ ꯈꯤꯇꯪ ꯆꯨꯔꯒ ꯑꯃꯨꯛ ꯇꯣꯛꯈꯤꯕꯩ ꯋꯥꯅꯤ
ꯅꯨꯡꯗꯥꯡꯗ ꯆꯨꯗ꯭ꯔꯣ ꯅꯣꯡ
ꯅꯨꯡꯗꯥꯡ ꯆꯨꯗꯦ
ꯑꯈꯣꯏꯗꯁꯨ ꯆꯨꯗꯦꯁꯨꯨ ꯈꯤꯇꯪ ꯈꯤꯇꯪ ꯆꯨꯔꯝꯃꯒ ꯇꯣꯛꯑꯦ ꯌꯥꯝ ꯆꯨꯗꯦ
ꯈꯪꯗꯦ ꯍꯟꯗꯛ ꯅꯣꯡꯁꯦ ꯀꯃꯥꯏꯅ ꯇꯧꯖꯠꯔꯥ ꯆꯨꯅꯤꯡꯕ ꯃꯇꯝꯗ ꯆꯨꯅꯤꯡꯗ꯭ꯔ ꯇꯣ
ꯍꯣꯏ ꯉꯁꯤꯗꯤ ꯁꯥꯗꯣꯏ ꯃꯥꯜꯂꯦꯍꯦ ꯅꯨꯡꯁꯥꯁꯦ ꯌꯥꯝ ꯊꯣꯛꯂꯛꯑꯦ ꯉꯁꯤ
ꯎꯝ
ꯆꯥꯛ ꯆꯥꯔꯝꯃꯅꯤꯀꯣ
ꯆꯥꯔꯦ ꯆꯥꯔꯦ
ꯑꯩꯗꯤ ꯆꯥꯗ꯭ꯔꯤꯌꯦ
ꯑꯁ ꯊꯦꯡꯉꯤꯍꯦ
ꯍꯣꯏ ꯑꯁ ꯍꯋꯥꯏ ꯊꯣꯡꯉꯦ ꯆꯥꯅꯤꯡꯗꯦ ꯑꯗꯨꯒꯤ
ꯑꯁ
ꯐꯝꯃꯤ
ꯑꯩꯁꯦ ꯉꯁꯤ ꯎꯝ ꯁꯧꯒ꯭ꯔꯤꯒ ꯑꯂꯨ ꯊꯣꯡꯕꯤꯕꯒꯤ ꯑꯁ ꯍꯥꯎ ꯆꯥꯕꯤꯈ꯭ꯔꯦ
ꯁꯧꯒ꯭ꯔꯤꯗꯣ ꯑꯁ ꯅꯍꯥꯟꯁꯨ ꯑꯩ ꯁꯧꯒ꯭ꯔꯤ ꯂꯩꯔꯒ ꯌꯥꯝ ꯆꯥꯈ꯭ꯔꯕꯅꯦ ꯑꯗꯨꯒꯤ ꯆꯥꯅꯤꯡꯗ꯭ꯔꯦ ꯍꯧꯖꯤꯛ
ꯎꯝ ꯁꯧꯒ꯭ꯔꯤꯒ ꯁꯧꯒꯥ꯭ꯔꯤꯒ ꯁꯥꯒꯨꯝꯕ ꯑꯣꯛꯁꯥꯒꯨꯝꯕ ꯆꯥꯕꯗꯤ ꯍꯥꯎꯕꯅꯤ ꯁꯧꯒ꯭ꯔꯤꯗ ꯄꯨꯜꯂꯒꯀꯣ
ꯑꯥ
ꯄꯨꯜꯂꯒ
ꯁꯧꯒ꯭ꯔꯤꯒ ꯁꯧꯒ꯭ꯔꯤ ꯍꯦꯟꯖꯥꯡ ꯊꯣꯡꯉꯤꯗꯅ ꯑꯗꯨꯒ ꯀꯥꯡꯉꯥꯎꯒꯨꯝꯕ ꯑꯃ ꯌꯥꯎꯔꯗꯤ ꯌꯥꯝ ꯍꯥꯎꯋꯦ
ꯍꯨꯝ
ꯕꯣꯜ ꯌꯦꯡꯕ꯭ꯔꯥ ꯉꯔꯥꯡ
ꯑꯣ ꯄꯨꯡ ꯅꯪꯗꯤ
ꯌꯦꯡꯗꯦꯗ ꯑꯁ ꯇꯜꯂꯦ ꯑꯩ ꯉꯔꯥꯡꯗꯣ ꯏꯪꯂꯦꯟꯗꯣ ꯐꯖꯕꯅꯦ ꯌꯦꯡꯉꯣꯗꯤ ꯍꯥꯏꯌꯦ ꯑꯗꯨꯢꯁꯨ ꯑꯩ ꯌꯦꯡꯅꯤꯡꯗ꯭ꯔꯕ ꯌꯦꯡꯗꯦ
ꯉꯔꯥꯡ ꯉꯔꯥꯡ ꯃꯦꯁꯇꯨꯗꯤ ꯐꯖꯩꯍꯦ ꯁꯠ ꯑꯅꯤ ꯑꯃ ꯀꯜꯂꯦ ꯕꯣꯜꯗꯣ ꯃꯣꯏ ꯇꯞ ꯇꯞꯅ ꯁꯥꯟꯅꯗꯕ ꯈꯔ ꯕꯣꯜꯗꯣ ꯈꯔ ꯊꯨꯅꯁꯨ ꯁꯥꯟꯅꯗ꯭ꯔꯗꯤ ꯑꯁ ꯐꯖꯩꯍꯦ ꯑꯃꯗꯨꯁꯨ ꯀꯟꯅ ꯗꯥꯎꯅꯤ ꯍꯥꯏ ꯇꯥꯔꯦ
ꯐꯖꯕ ꯃꯥꯜꯂꯤꯅꯦ ꯂꯣꯏ ꯐꯖꯩ ꯐꯖꯩ ꯍꯥꯏꯅꯩꯌꯦ
ꯎꯝ ꯄꯖꯩ
ꯀ꯭ꯌꯥ ꯀ꯭ꯌꯥ ꯆꯅꯥꯒꯦ
ꯑꯅꯤꯒ ꯑꯃꯔꯠꯇꯣ
ꯍꯜꯂꯣ
ꯑꯁ ꯃꯣꯏꯗꯥ ꯀꯩꯅꯣ ꯈ ꯇꯧꯃꯟꯕꯒꯤꯅꯤꯅꯥ
ꯍꯩꯃꯤꯟꯅꯔꯗꯤ ꯗꯥꯎꯗ ꯆꯠꯂꯤ ꯍꯥꯏꯕ ꯅꯠꯇ꯭ꯔꯥ
ꯎꯝ ꯍꯥꯥꯟꯅꯗꯤ ꯃꯣꯏ ꯏꯅꯦꯅ ꯇꯤꯚꯤꯗ ꯑꯃꯅ ꯍꯥꯟꯅꯗꯤ ꯒꯣꯁ ꯆꯟꯕ ꯆꯟꯗꯕ
ꯑꯣ
ꯑꯗꯨ ꯃꯇꯨꯡꯗ ꯂꯦꯟ ꯑꯅꯤ ꯑꯃꯨꯛ ꯊꯣꯡꯈꯤꯕ ꯋꯥꯅꯤꯗ
ꯑꯣ
ꯑꯩꯗꯤ ꯏꯪꯂꯦꯝ ꯄꯣꯛꯒꯗ꯭ꯔꯥ ꯈꯜꯂꯨꯔꯕꯅꯦ ꯑꯗꯨꯒ ꯂꯥꯁꯇꯗꯤ ꯑꯃꯨꯛ ꯇꯧꯔꯛꯑꯦ
ꯏꯪꯂꯦꯟꯗ ꯍꯩꯕ ꯅꯨꯄꯥ ꯑꯃ ꯌꯥꯎꯕ ꯃꯥꯜꯂꯤ ꯀꯣ
ꯏꯪꯂꯦꯟꯗ ꯌꯥꯝ ꯂꯩꯗ ꯉꯔꯥꯡ ꯃꯦꯠꯁ ꯉꯔꯥꯡ ꯃꯣꯏ ꯁꯥꯟꯅꯇꯦꯗꯥ
ꯑꯣ
ꯈꯔ ꯑꯃ ꯑꯅꯤ ꯈꯛꯇ ꯁꯥꯟꯅꯩ ꯉꯔꯥꯡꯗꯤ
ꯑꯣ ꯍꯌꯦꯡꯗꯤ ꯀꯩꯅꯣ ꯂꯩ ꯍꯥꯏꯌꯦꯅꯥ ꯔꯣꯅꯥꯜꯗꯣ ꯊꯣꯛꯑꯦ ꯍꯥꯏꯌꯦ ꯍꯌꯦꯡꯗꯤ
ꯈꯪꯗꯦ ꯃꯦꯠꯁ ꯐ꯭ꯌꯨꯆꯔ ꯌꯦꯡꯗꯦ ꯀꯃꯥꯏꯟ ꯇꯧꯗꯅ ꯂꯩꯔꯕꯅꯣ
ꯄꯨꯡ ꯃꯔꯤ ꯃꯈꯥꯏꯗꯔꯥ ꯁꯨꯃꯥꯏ ꯍꯥꯏꯕꯒꯨꯝ ꯇꯧꯋꯦ
ꯅꯪꯁꯨ ꯔꯣꯅꯥꯜꯗꯣꯒꯤ ꯐꯦꯟꯔꯣ
ꯅꯠꯇꯦꯍꯦ ꯑꯩꯗꯤ ꯃꯦꯁꯤꯒꯤꯅꯦ ꯃꯦꯁꯤ
ꯃꯤꯁꯤꯔꯣ
ꯍꯣꯏ ꯅꯥꯏꯃꯥꯔꯒ ꯃꯦꯁꯤꯒꯅꯦ ꯑꯩꯗꯤ
ꯍꯟꯗꯛ ꯅꯦꯃꯥꯔꯗꯤ ꯊꯥꯖꯗꯦꯗꯥ
ꯍꯣꯏ ꯃꯥꯗꯣ ꯑꯁ ꯃꯥꯒꯤꯗꯃꯛꯇ ꯑꯩꯅ ꯕ꯭ꯔꯥꯖꯤꯜ ꯁꯞꯄꯣꯔꯠ ꯇꯧꯕꯤꯔꯒ ꯐꯥꯔꯁ ꯗꯦꯗꯁꯨ ꯃꯥ ꯁꯥꯟꯅꯗꯦ ꯑꯗꯨꯒꯤ ꯑꯩꯗꯣ ꯇꯨꯝꯊꯣꯛꯈ꯭ꯔꯕꯅꯦ ꯌꯦꯡꯗꯕꯤꯗ
ꯈꯪꯉꯦ ꯃꯤꯁꯤ ꯂꯧꯗꯧ ꯃꯥꯜꯂꯦꯗ ꯑꯃꯨꯛ
ꯂꯧꯔꯗꯤ ꯐꯔꯦ ꯀꯩꯅꯣ ꯔꯣꯅꯥꯜꯗꯣꯗ ꯏꯁꯇꯥꯔ ꯄ꯭ꯂꯦꯌꯔꯅꯤꯅ ꯑꯗꯨꯝ ꯌꯦꯡꯅꯤꯡꯕꯅꯤꯗꯥ ꯑꯗꯨꯝ ꯃꯥꯒꯤ ꯄ꯭ꯂꯦꯗꯣ ꯑꯩ ꯐꯖꯅ ꯌꯦꯡꯕꯨ ꯌꯦꯡꯗ꯭ꯔꯤꯌꯦ ꯌꯦꯡꯗ꯭ꯔꯤꯌꯦ
ꯑꯁ ꯃꯥ ꯄ꯭ꯂꯦ ꯐꯖꯅ ꯁꯥ ꯁꯅꯥꯟꯗ꯭ꯔꯤꯗ ꯃꯥ ꯕꯣꯁꯁꯨ ꯄꯥꯏꯕ ꯀꯤꯔꯤꯗ ꯕꯣꯍꯦꯛ ꯄ ꯕꯣꯜ ꯔꯣꯅꯥꯜꯗꯣꯗꯤ ꯕꯣ ꯍꯦꯛ
ꯑꯣ
ꯑꯩꯗꯤ ꯃꯦꯁꯤꯅꯤ ꯀꯩꯅꯣ
ꯍꯁ ꯃꯅꯥꯔꯦ ꯀꯩꯅ ꯑꯗꯨꯗꯤ
ꯑꯩꯗꯤ ꯆꯍꯤ ꯈꯨꯗꯤꯡ ꯃꯤꯁꯤ ꯉꯥꯛꯇꯅꯦ
ꯑꯣ ꯑꯩꯗꯤ ꯃꯦꯁꯁꯤꯗꯤ ꯇꯧꯗꯤ ꯇꯧꯗꯕꯅꯤꯗ ꯅꯥꯏꯃꯔ ꯇꯧꯕꯅꯦ ꯑꯗꯨꯑꯣꯏꯁꯨ ꯑꯅꯤꯃꯛ ꯇꯧꯕ ꯑꯩꯅ ꯑꯃꯈꯛꯇ ꯆꯠꯇꯕ ꯌꯥꯏꯅ ꯑꯩ ꯃꯤꯠ ꯈꯔ ꯌꯥꯝꯕ ꯃꯥꯜꯂꯦ
ꯃꯤꯠꯇꫭ ꯈꯔ ꯌꯥꯗꯤ ꯅꯪꯕꯨꯗꯤ ꯈꯔ ꯄꯔꯦꯃꯅꯤꯅꯦ ꯑꯦꯁ ꯈꯨꯨꯞꯗ ꯃꯤ ꯑꯃꯅ ꯇꯤꯝ ꯃꯉꯥ ꯁꯞꯄꯣꯔꯠ ꯇꯧꯕ ꯌꯥꯎꯔꯤꯅꯤ
ꯑꯁ ꯂꯣꯏꯔꯍꯦ ꯑꯩꯁꯨ ꯑꯅꯤ ꯇꯧꯕꯅꯦ
ꯑꯗꯨꯁꯨ ꯕꯣꯛ ꯀꯥꯎꯗꯕꯤ ꯎꯝ ꯀꯥꯎꯗꯕ ꯅꯁꯅ ꯍꯥꯏꯔꯤꯅꯤ ꯃꯔꯛ ꯃꯔꯛꯗꯤ ꯀꯥꯎꯕ
ꯑꯩ ꯑꯩꯗꯤ ꯑꯅꯤ ꯇꯧꯋꯦ ꯏꯁꯄꯦꯟꯒ ꯑꯥꯔꯖꯦꯟꯇꯤꯅꯥꯒ ꯇꯧꯕꯅꯦ ꯑꯩꯗꯤ
ꯌꯦꯡ ꯇꯥꯔꯅꯦ ꯈꯪꯗꯦ ꯀꯃꯥꯥꯏꯅ ꯇꯧꯔꯅꯤ
ꯅꯪꯗꯤ ꯀꯅꯥ ꯑꯁ ꯅꯪꯗꯤ ꯑꯥꯔꯖꯦꯟꯇꯤꯅꯥ ꯈꯛꯇ ꯇꯧꯕ꯭ꯔꯥ
ꯑꯥꯔꯖꯦꯟꯇꯤꯅꯥ ꯑꯃ ꯈꯛꯇꯥꯅꯦ ꯑꯩꯗꯤ ꯐ꯭ꯔꯥꯟꯁꯁꯨ ꯇꯧꯗꯤ ꯇꯧꯅꯤ ꯑꯗꯨ ꯐ꯭ꯔꯥꯟꯁꯒ ꯑꯔꯖꯦꯟꯇꯅꯥꯨꯝ ꯃꯕꯥꯅꯤꯃꯨꯛ ꯇꯧ ꯇꯧ ꯃꯥꯜꯂꯦꯕ
ꯑꯣ ꯑꯩꯁꯨꯅꯦ ꯐ꯭ꯔꯥꯟꯁꯇꯤ ꯇꯧꯗꯤ ꯇꯧꯅꯤꯡꯕꯅꯦꯕꯀꯣ ꯑꯗꯣ ꯏꯃꯥꯟꯅꯕꯤ ꯅꯨꯡꯁꯤꯗꯕꯤ ꯑꯃ ꯄ꯭ꯔꯥꯟ ꯁꯞꯄꯣꯔꯠ ꯀꯟꯅ ꯇꯧꯔꯤꯌꯦ ꯑꯗꯨꯒꯤ ꯑꯩ ꯃꯥꯟꯅꯅꯤꯡꯗꯕ ꯏꯕꯥꯅꯤ ꯈꯟꯅꯕ
ꯈꯪꯗꯦꯗꯥ ꯑꯩ ꯃꯣꯠꯇꯨꯗꯤ ꯑꯥꯔꯖꯦꯟꯇ ꯅꯥꯟ ꯂꯧꯗꯧ ꯃꯥꯜꯦꯗ
ꯅꯍꯥꯟ ꯂꯥꯁ ꯋꯥꯔꯜ ꯀꯞꯇꯁꯨ ꯑꯥꯔꯖꯦꯟꯇꯤꯅꯥ ꯂꯧꯕ ꯅꯠꯇ꯭ꯔꯣ
ꯑꯥ
ꯂꯧꯈꯤꯕꯅꯦꯕ ꯄ꯭ꯔꯣꯇꯨꯒꯣꯜꯗꯤ ꯂꯧꯕ ꯈꯪꯕꯨ ꯈꯪꯗꯦꯗ ꯑꯩꯗꯤ
ꯂꯧꯗ꯭ꯔꯤ ꯑꯃꯥ ꯐꯥꯎ
ꯑꯗꯨꯅꯦ ꯕ꯭ꯔꯥꯖꯤꯜꯕꯨꯗꯤ ꯈꯪꯍꯧꯋꯦꯀꯣ ꯕ꯭ꯔꯥꯖꯤꯜ
ꯕ꯭ꯔꯥꯖꯤꯜ ꯂꯧꯔꯦ ꯖꯃꯅꯤ ꯈꯣꯟꯁꯨ ꯂꯧꯔꯕꯅꯦ
ꯍꯣꯏ
ꯈ꯭ꯋꯥꯏꯗꯒꯤ ꯌꯥꯝꯕꯗꯤ ꯏꯇꯥꯂꯤꯅ ꯌꯥꯝꯔꯕꯅꯤ
ꯏꯇꯥꯂꯤ
ꯎꯝ
ꯑꯣ ꯏꯇꯥꯂꯤꯗ ꯏꯁꯇꯥꯔ ꯄ꯭ꯂꯦꯌꯔꯗꯤ ꯌꯥꯎꯗꯦꯀꯣ
ꯍꯥꯟꯅ ꯌꯥꯎꯋꯦꯍꯦ ꯑꯣ ꯍꯧꯖꯤꯛꯀꯥꯟꯗꯤ ꯍꯧꯖꯤꯛꯇꯤ ꯌꯥꯎꯗ꯭ꯔꯦ ꯃꯣꯏꯠ ꯁꯥꯟꯅꯥꯗ꯭ꯔꯤꯉꯩ ꯀ꯭ꯋꯥꯂꯤꯐꯥꯏ ꯑꯣꯏꯗꯣꯏꯅ
ꯑꯣ ꯍꯟꯗꯛ ꯋꯥꯔꯜ ꯀꯞꯇ ꯌꯥꯎꯗꯕ꯭ꯔꯃꯣꯏ
ꯌꯥꯎꯗꯦ
ꯑꯥꯆꯥ ꯑꯗꯨꯒꯤꯅꯤꯅꯦ ꯑꯩ ꯇꯥꯗꯦꯒ ꯈꯜꯂꯤꯁꯦ
ꯎꯝ ꯑꯁ
ꯅꯪ ꯊꯕꯛ ꯆꯠꯂꯤꯔꯣ
ꯆꯠꯠꯇꯗ ꯀꯨꯏ ꯆꯠ ꯆꯠꯂ ꯂꯩꯗ
ꯁꯥꯗ꯭ꯔꯣ ꯀꯣꯏꯆꯠ ꯆꯠꯂ ꯂꯩꯕꯗꯣ ꯃꯐꯝ ꯑꯃꯗ ꯐꯝꯃꯒ ꯐꯖꯅ ꯋꯥꯔꯤ ꯁꯥꯁꯦꯌꯦ ꯑꯣ ꯊꯣꯛꯇꯕ꯭ꯔ
ꯅꯨꯡꯁꯥ ꯊꫭꯛꯇꯦ ꯏꯁ
ꯑꯩꯈꯣꯏꯗꯤ ꯅꯨꯡꯁꯥ ꯊꯣꯛꯑꯁꯨ ꯌꯥꯝ ꯁꯥꯏꯌꯦ ꯏꯃꯨꯡ ꯃꯅꯨꯡꯗ ꯂꯩꯕꯗꯨꯁꯨ
ꯎꯝ ꯅꯊꯟꯇ ꯂꯩꯔꯤꯔꯣ
ꯍꯣꯏ ꯑꯩ ꯃꯄꯥꯟꯗ ꯐꯝꯔꯤꯌꯦ ꯁꯥꯃꯟꯕꯒꯤ ꯃꯅꯨꯡꯗ
ꯏꯃꯥꯟꯅꯕꯤꯁꯨ ꯂꯩꯌꯦꯗ ꯃꯥꯗꯤ ꯃꯥꯒꯤ ꯀꯥꯗ ꯂꯩ ꯑꯩ ꯉꯁꯤ ꯕꯖꯥꯔ ꯊꯣꯛ ꯍꯣꯏ ꯀꯣꯏꯕ ꯆꯠꯁꯦ ꯑꯗꯨꯝ ꯍꯥꯏꯗꯤ ꯍꯥꯏꯅꯩꯌꯦ
ꯉꯍꯥꯟ ꯌꯥꯝ ꯆꯠꯈ꯭ꯔꯦꯍꯦ ꯕꯖꯥꯔ ꯌꯥꯝ ꯊꯣꯛꯈ꯭ꯔꯦ ꯉꯍꯥꯟꯗꯣ ꯑꯗꯨꯒ ꯍꯟꯗꯛ ꯑꯃꯨꯛ ꯄꯣꯊꯥꯕꯅꯤꯗ ꯉꯁꯤꯁꯨ ꯊꯣꯡꯅꯤꯡꯉꯥꯏ ꯂꯩꯌꯦ
ꯆꯠꯂꯣ ꯆꯠꯂꯣ ꯂꯩꯁꯥꯔꯤꯉꯩꯗꯗꯤ ꯀꯣꯏꯍꯧꯖꯧ
ꯆꯠꯇꯤ ꯆꯠꯅꯤꯡꯗꯦ ꯑꯩꯈꯣꯏꯗꯤ ꯀꯣꯏꯕ ꯅꯠꯇꯦꯍꯦ ꯊꯕꯛ ꯂꯩꯕꯒꯤ ꯆꯠꯄꯅꯤꯅ
ꯑꯦ ꯍꯥꯏꯞꯗꯤ ꯀꯣꯏꯕ ꯆꯠꯂꯨ
ꯀꯣꯏꯕ ꯆꯠꯄꯗꯣ ꯀꯩꯅꯣ ꯀꯩꯅꯣ ꯌꯥꯝ ꯆꯡꯉꯤꯅꯤꯍꯦ ꯏꯁꯥ ꯀꯔꯤꯁꯨ ꯆꯪꯗꯕꯤ ꯆꯠꯄ ꯌꯥꯔꯗꯤ ꯐꯕ ꯐꯤꯔꯣꯟꯁꯨ ꯆꯪꯉꯤ ꯄꯩꯁꯥꯁꯨ ꯆꯪꯉꯤ
ꯐꯤꯔꯣꯜꯗꯤ ꯃꯥꯥꯏ ꯐꯤꯔꯣꯟꯜꯗꯗꯤ ꯂꯩꯔꯝꯅꯤ ꯅꯣꯏꯗꯤ ꯂꯩꯁꯥꯕꯤꯁꯤꯡꯗꯤ ꯐꯤꯔꯣꯜ ꯌꯥꯝꯕꯅꯤ
ꯑꯁ ꯂꯩꯁꯥꯕꯤꯁꯤꯡꯒꯤ ꯐꯤꯔꯣꯜ ꯌꯥꯝꯃꯦ ꯑꯗꯣ ꯁꯦꯠꯅꯤꯉꯥꯏꯗꯤ ꯑꯝꯇ ꯂꯩꯇꯦ
ꯑꯩꯁ ꯅꯣꯏ ꯑꯗꯨꯗ ꯑꯗꯨꯝ ꯁꯦꯠꯂꯤꯗꯣ ꯆꯠꯊꯣꯛꯄ ꯌꯥꯏꯅ ꯈꯪꯗꯦ ꯅꯣꯏ ꯂꯩꯁꯥꯕꯤꯖꯤꯡꯁꯦ ꯐꯤꯔꯣꯟꯖꯦ ꯈꯔ ꯈꯟꯗꯤ ꯈꯟꯕ ꯃꯥꯜꯂꯦꯗ
ꯍꯥꯏꯗꯤ ꯅꯨꯄꯥꯁꯤꯡꯒꯤꯗꯤ ꯈꯣꯡꯒ꯭ꯔꯥꯎ ꯐꯨꯔꯤꯠ ꯍꯥꯏꯔꯗꯤ ꯂꯣꯏꯈ꯭ꯔꯦꯕ ꯑꯩꯈꯣꯏ ꯅꯨꯄꯤꯁꯤꯡꯒꯤꯗꯤꯀꯣ
ꯎꯝ
ꯌꯥꯝ ꯊꯣꯛꯑꯦꯕ ꯍꯥꯏꯗꯤ ꯀꯣꯏꯕ ꯆꯠꯄꯒꯤ ꯇꯣꯡꯉꯥꯟꯒꯅꯤ ꯕꯖꯥꯔ ꯆꯠꯄꯒꯤ ꯇꯣꯉꯥꯟꯒꯅꯤ ꯆꯥꯔ ꯆꯠꯄꯒꯤ ꯇꯣꯉꯥꯟꯒꯅꯤ ꯑꯗꯨ ꯑꯗꯨ ꯑ ꯗꯥꯒꯤ ꯌꯥꯝ ꯅꯨꯄꯤꯒꯤꯗꯤ ꯇꯣꯉꯥꯟ ꯇꯣꯉꯥꯟꯅ ꯌꯥꯝ ꯊꯣꯛꯂꯛꯑꯦꯕ ꯑꯗꯨꯒꯤꯅꯦꯕ ꯕꯦꯛ ꯐꯥꯎꯗ ꯌꯦꯡꯉꯨꯅꯦ
ꯆꯥꯔꯁꯇ ꯄꯨꯕ ꯕꯦꯛꯇꯣ ꯕꯖꯥꯔꯗ ꯄꯨꯕ ꯌꯥꯗꯦꯕ
ꯎꯝ
ꯑꯗꯨꯒꯤꯅꯦ ꯅꯣꯏꯗꯤ ꯏꯁ ꯅꯨꯄꯥꯒꯤꯗꯤ ꯌꯥꯝ ꯐꯩꯌꯦꯗ
ꯅꯨꯄꯥꯒꯤꯗꯤ ꯀꯩꯁꯨ ꯇꯧꯗꯦ ꯗ꯭ꯔꯦꯁꯄꯨꯗꯤ ꯋꯥꯠ
ꯍꯣꯏ ꯐꯨꯔꯤꯠ ꯑꯃ ꯈꫭꯡꯒ꯭ꯔꯥꯎ ꯑꯃ ꯂꯣꯏꯔꯦ ꯕꯖꯥꯔꯗꯁꯨ ꯌꯥꯔꯦ ꯀꯣꯏꯕꯗꯁꯨ ꯌꯥꯔꯦ ꯆꯔꯁꯇꯁꯨ ꯌꯥꯏꯌꯦ ꯌꯦꯡꯉꯣ ꯅꯣꯏꯗꯤ
ꯁꯤꯅꯦ ꯅꯨꯡꯉꯥꯏꯔꯤꯖꯦ
ꯑꯗꯨꯒꯤꯅꯦ ꯅꯨꯄꯤꯁꯤꯡ ꯐꯤꯔꯣꯟ ꯌꯥꯝ ꯌꯥꯝ ꯂꯩꯔꯒ ꯂꯩꯇꯦ ꯂꯩꯇꯦ ꯍꯥꯏꯔꯒ ꯂꯩꯌꯦ ꯍꯥꯏꯕꯗꯣ ꯈꯟꯗꯣꯛꯑꯗꯤ ꯂꯩꯇꯦꯕ ꯑꯁꯦꯡꯕꯒꯤ
ꯑꯁ ꯅꯨꯄꯤ ꯅꯣꯏ ꯂꯩꯁꯥꯕꯤꯁꯤꯡꯒꯤ ꯗ꯭ꯔꯦꯁꯇꯨꯒ ꯑꯩꯈꯣꯏ ꯅꯨꯄꯥꯈꯣꯏ ꯗ꯭ꯔꯦꯁ ꯀꯝꯄꯤꯌꯔ ꯇꯧꯔꯗꯤ ꯅꯣꯏ ꯁꯔꯨꯛ ꯅꯨꯄꯥꯗꯒꯤ ꯁꯔꯨꯛ ꯑꯅꯤ ꯑꯍꯨꯝ ꯊꯣꯛꯀꯗꯧ ꯃꯥꯜꯂꯦꯗ
ꯊꯣꯛꯄꯅꯦ ꯊꯣꯛꯄꯅꯦ ꯑꯗꯨꯕꯨ ꯍꯥꯞꯅꯤꯡꯉꯤꯏ ꯂꯩꯇꯦ ꯋꯥ ꯂꯣꯏꯔꯦ
ꯏꯁ ꯐꯨꯔꯤꯠ ꯅꯉꯣꯟꯗ ꯍꯧꯖꯤꯛ ꯐꯨꯔꯤꯠ ꯐꯤꯔꯣꯟꯁꯤ ꯂꯩꯇꯦ ꯇꯔꯥ ꯀꯨꯟꯗꯤ ꯁꯨꯔꯝꯒꯅꯤꯕ꯫
ꯑꯁ ꯁꯨꯗꯦ ꯑꯩ ꯑꯩ ꯐꯤꯔꯣꯜ ꯌꯥꯝ ꯂꯩꯗꯦꯗ ꯄꯩꯁꯥ ꯂꯩꯇꯦ ꯁꯨꯗꯦ ꯁꯨꯗꯦ ꯁꯨꯗꯦ ꯀꯗꯥꯏꯗꯒꯤ ꯍꯌꯦꯡ ꯄꯩꯁꯥ ꯄꯥꯏꯔ ꯀꯥꯟꯗ ꯂꯩꯅꯤꯡꯉꯥꯏ ꯂꯩꯅꯤꯡꯉꯥꯏ ꯐꯣꯇꯣꯗ ꯌꯥꯝ ꯊꯝꯈ꯭ꯔꯕꯅꯦ ꯐꯣꯟꯗ ꯌꯥꯝ ꯊꯝꯈ꯭ꯔꯦ ꯑꯩ
ꯂꯩꯌꯣ ꯂꯩꯌꯣ ꯄꯩꯁꯥ ꯂꯩꯔꯗꯤ
ꯍꯣꯏ ꯄꯩꯁꯥ ꯉꯥꯏꯔꯤꯅꯤꯅꯦꯍꯦ ꯄꯩꯁꯥ ꯄꯩꯁꯥ ꯍꯦꯛ ꯂꯩꯕꯒ ꯂꯩꯅꯤꯡꯉꯥꯏ ꯔꯦꯗꯤꯅꯦ
ꯎꯝ ꯈꯪꯗꯦ ꯐꯤꯔꯣꯟꯖꯦ ꯑꯗꯨꯝ ꯈꯜꯂꯒ ꯑꯁ ꯌꯦꯡ ꯅꯣꯏ ꯍꯧꯖꯤꯛ ꯍꯧꯖꯤꯛ ꯐꯤꯔꯣꯟ ꯅꯪꯉꯣꯟꯗ ꯂꯩꯔꯤꯗꯣ ꯇꯔꯥ ꯑꯣꯏꯒꯦꯔꯥ ꯀꯨꯟ ꯑꯣꯏꯒꯦꯔꯥ ꯑꯗꯨ ꯂꯣꯏꯔꯀꯥꯟꯗ ꯅꯣꯏꯅ ꯍꯨꯟꯗꯣꯛꯄ꯭ꯔꯥ ꯅꯠꯇ꯭ꯔꯒꯅ ꯃꯤꯉꯣꯟꯗ ꯑꯃꯨꯛ ꯄꯤꯕ꯭ꯔꯣꯕ
ꯃꯤꯗ ꯄꯤꯊꯣꯛꯏꯗ ꯑꯩꯗꯤ ꯍꯥꯏꯗꯤ ꯌꯥꯝꯅ ꯁꯦꯠ ꯄ ꯌꯥꯗꯕꯁꯤꯡꯗꯨꯅ ꯑꯗꯨꯝ ꯍꯨꯟꯗꯣꯛꯑꯦ ꯑꯗꯨꯒ ꯈꯔ ꯕꯖꯥꯔ ꯆꯠꯄ ꯈꯣꯠꯄ ꯈꯔ ꯐꯕ ꯂꯩꯗꯅꯀꯣ ꯑꯗꯨꯒꯨꯝꯕꯗꯨꯅ ꯆꯤꯜ-ꯆꯤꯟꯂꯛꯑꯗꯤ ꯏꯅꯥꯎꯅꯨꯄꯤꯁꯤꯡꯗ